ꯑꯕꯨꯣ
ꯇꯥꯔꯦ
ꯅꯨꯡꯉꯥꯏꯔꯤꯕꯣ
ꯅꯨꯡꯉꯥꯏꯔꯤꯌꯦ
ꯎꯝ ꯀꯗꯒꯃꯤꯅ
ꯁꯨꯝ ꯂꯩꯔꯝꯃꯤꯅꯦ ꯂꯥꯏꯔꯤꯛ ꯈꯔ ꯈꯔ ꯌꯦꯡꯁꯟꯁꯦꯔꯅ
ꯌꯦꯉ ꯌꯦꯉ ꯃꯔꯝ ꯍꯛꯄꯅꯤ ꯏ ꯅꯅꯥꯎꯗꯤꯂ ꯌꯦꯡꯇꯣ
ꯎꯝ ꯎꯝ
ꯒꯥꯔꯤꯁꯦ ꯃꯨꯠꯀ ꯂꯩꯕꯅꯤꯀꯣ ꯄꯥꯅꯤꯡꯉꯀꯥꯟꯗ ꯑꯃꯨꯛ ꯄꯥꯍꯧꯕ ꯄꯥꯅꯤꯡꯗ꯭ꯔꯗꯤꯅꯦ ꯆꯥꯅꯤꯡꯗꯕꯗ ꯅꯝꯁꯤꯟꯕꯗꯣ ꯈ ꯇꯥꯅꯤꯡꯗ꯭ꯔꯦ ꯈ ꯅꯝꯊꯟꯗꯗꯤ ꯆꯥꯅꯤꯡꯗꯦꯗꯅꯅꯤꯡ ꯑꯗꯨꯃꯥꯏꯅ ꯇꯧꯕꯅꯤ
ꯎꯝ
ꯅꯣꯡ ꯆꯨꯗꯔꯣ ꯅꯣꯏꯒꯤ ꯌꯥꯌꯥꯡꯈꯟ ꯇꯥꯒꯤ ꯑꯍꯤꯡ ꯇꯥꯕ꯭ꯔꯣ ꯑꯩ ꯈꯪꯍꯗ꯭ꯔꯦ
ꯑꯍꯤꯡꯗꯤ ꯑꯩꯁꯨ ꯈꯪꯍꯧꯗ꯭ꯔꯦ
ꯎꯝ
ꯍꯧꯖꯤꯛ ꯈꯔ ꯑꯗꯨꯝ ꯀꯟꯈꯠꯂꯛꯑꯦ
ꯑꯣ ꯍꯧꯖꯤꯛꯁꯦ ꯇꯥꯔꯤꯕ
ꯑꯥ ꯇꯥꯔꯔꯤ
ꯅꯣꯏ ꯑꯗꯣꯝꯗꯗꯤ ꯏꯟꯒ ꯁꯥꯟꯅꯔꯝꯃꯣꯏꯀꯣ ꯈꯣꯡꯒ ꯑꯝꯇ ꯂꯩꯇꯕꯅꯤꯅ
ꯎꯝ ꯁꯣꯟꯗꯑꯦ ꯈꯔ ꯃꯅꯨꯡꯋꯥꯏꯗꯕꯨꯗꯤ ꯖꯒꯥ ꯈꯔ ꯀꯩꯅꯣ ꯃꯄꯥ ꯈꯔ ꯆꯥꯎꯅ ꯂꯩꯕꯗ ꯑꯗꯨꯕꯨꯗꯤ ꯆꯤꯡꯅꯩ
ꯎꯝ ꯃꯥ ꯏꯟ ꯁꫭꯟꯕ ꯍꯩꯇ꯭ꯔꫭ
ꯑꯩ ꯑꯗꯨꯝ ꯈꯔ ꯈꯔꯗꯤ ꯍꯩ ꯅꯍꯥꯟꯋꯥꯏ ꯑꯩꯈꯣꯏꯁꯤ ꯂꯝꯕꯤ ꯁꯦꯝꯖꯤꯟꯗ꯭ꯔꯤꯉꯩꯒꯤꯗ ꯄꯥꯛꯊꯣꯛꯇ꯭ꯔꯤꯉꯩ ꯃꯇꯥꯡꯗꯕꯨꯗꯤ ꯆꯤꯡꯅꯔꯝꯃꯦꯕ ꯎꯝ ꯄꯥꯝꯃꯤ ꯅꯨꯡꯉꯥꯏꯕꯅꯤ ꯑꯗꯨ ꯏꯁꯤꯡ ꯆꯥꯎꯔꯀꯥꯟꯗꯗꯤ ꯀꯥꯛꯐꯩ ꯅꯞꯄꯗꯣ
ꯎꯝ ꯀꯤꯖꯕ
ꯎꯝ
ꯑꯩꯗꯤ ꯀꯥꯐꯩ ꯆꯠꯄꯗꯣ ꯀꯤꯗꯤꯦ ꯀꯤꯗꯦꯕ ꯑꯗꯨꯒ ꯏꯁꯥꯅ ꯉꯥꯊꯣꯛꯄꯗꯤ ꯁꯨꯡ ꯉꯝꯗꯕ ꯎꯝ ꯀꯧꯗꯣꯏꯅꯦ ꯑꯩ ꯏꯃꯥꯗꯔꯥ ꯏꯉꯇꯔꯥ ꯕꯕꯥꯗꯔꯥ
ꯎ
ꯏꯃꯥꯟꯅꯕꯤꯗꯔ ꯑꯩ ꯀꯈꯩ ꯅꯠꯇꯦ ꯂꯧꯊꯣꯛꯄꯤꯌꯣ ꯑꯩ ꯇꯜꯂꯦ ꯍꯥꯏꯗꯨꯅꯦꯕ ꯂꯧꯊꯣꯛꯈ꯭ꯔ ꯑꯗꯨ ꯂꯥꯡꯗꯅ ꯇꯧꯕꯗꯨꯗꯤ ꯇꯧꯗꯦ ꯑꯩꯈꯣꯏꯗꯨꯗ ꯎ ꯑꯃ ꯂꯩꯕꯀꯣ ꯑꯗꯨꯒꯤꯔ ꯁꯣꯟꯕꯗ ꯏꯟ ꯁꯣꯟꯕꯁ ꯌꯥꯝ ꯋꯥ ꯍꯥꯏꯕ ꯎꯝ ꯎꯝ ꯊꯥꯏꯅ ꯑꯩꯈꯣꯏꯅ ꯄꯤꯛꯏ ꯀꯥꯟꯗꯗꯤ ꯑꯗꯨꯝ ꯁꯣꯟꯕ ꯎ ꯄꯤꯛꯇꯨꯝ ꯄꯤꯛꯇꯨꯝ ꯄꯤꯛꯄꯗꯣ ꯍꯪꯕ
ꯎꯝ
ꯑꯗꯨꯗ ꯒꯥꯗꯤ ꯎꯀꯥꯕꯤ ꯃꯌꯥꯝ ꯃꯌꯥꯝꯒ ꯂꯛ ꯖꯥꯠꯅꯤ ꯑꯆꯧꯕ ꯎꯀꯥꯕꯤ ꯏ ꯃꯄꯤꯒ ꯂꯛꯆꯥꯅꯤ
ꯎꯝ
ꯑꯗꯣ ꯚꯤꯗꯤꯌꯣꯒ ꯅꯝꯕ ꯊꯥꯒꯠꯂꯗꯤꯕꯣ ꯚꯥꯏꯔꯦꯜ ꯆꯠꯅꯤ
ꯅꯨꯡꯉꯥꯏꯗꯣꯏ ꯊꯥꯏꯅꯗꯤ ꯏꯟ ꯆꯤꯡꯕꯗ ꯉꯥꯛꯆꯧꯒꯁꯨ ꯂꯛꯅꯔꯝꯃꯦ ꯍꯧꯖꯤꯛꯀꯥꯟꯗꯤ ꯉꯥꯛꯆꯧꯒ ꯎꯒꯤꯗ꯭ꯔꯦ
ꯂꯛꯑꯝꯃꯦ ꯑꯩꯗꯤ ꯏꯁꯟꯁꯣꯟꯕ ꯅꯝꯕꯔ ꯋꯥꯟ ꯇꯥꯔꯝꯃꯤꯅꯤ ꯊꯥꯏꯅ
ꯎꯝ
ꯅꯨꯡꯁꯥ ꯁꯥꯒ꯭ꯔꯕꯗꯨꯗꯅꯦꯀꯣ
ꯎꯝ
ꯏꯟꯁꯣꯟꯅꯕ ꯏꯟꯐꯝꯗꯨꯗꯅꯦ ꯏꯪꯁꯦ ꯁꯣꯜꯂꯒ ꯂꯩꯗꯣꯏꯅꯦꯕ ꯏꯟꯁꯦ ꯃꯆꯥꯥꯅꯤꯀꯣ ꯄꯧꯔꯥꯁꯦ ꯄꯧꯔꯥ ꯍꯥꯏꯗꯤ ꯄꯥꯏꯕꯝꯗꯣ ꯑꯗꯨꯗꯣ ꯁꯥꯡꯅ ꯇꯧꯔꯅꯤꯕꯀꯣ ꯑꯩꯈꯣꯏꯒꯤꯗꯤ ꯏꯟ ꯁꯣꯟꯕꯁꯦ ꯑꯩꯈꯣꯏ ꯂꯝꯒꯤꯗꯤ ꯐꯩꯔꯨꯗ ꯉꯥꯛꯑꯒ ꯁꯣꯟꯅꯩꯑꯕ
ꯎꯝ ꯎꯝ
ꯑꯌꯥꯝꯕꯅ ꯐꯩꯒꯟꯅ ꯁꯤꯖꯤꯟꯅꯕꯗꯣ
ꯑꯥ
ꯊꯧꯔꯤ ꯑꯌꯥꯝꯕꯅ ꯌꯥꯎꯗꯦꯕ ꯂꯣꯛꯇꯥꯛ ꯄꯥꯠꯇ ꯁꯤꯖꯤꯟꯅꯕ ꯁꯣꯟꯕꯗꯣ ꯑꯗꯨꯃꯥꯏꯅ ꯇꯧꯋꯦ ꯎꯝ ꯑꯗꯨꯅ ꯑꯁꯥꯡ ꯑꯥ ꯀꯩꯅꯣꯗꯣ ꯃꯈꯣꯛ ꯄꯥꯜꯂꯦ ꯑꯗꯨꯒ ꯏꯐꯝ ꯑꯋꯥꯡꯕꯗꯨꯗꯒꯤ ꯊꯥꯗꯔꯒ ꯁꯣꯟꯗꯣꯏꯅꯦꯕ ꯑꯗꯨꯒꯅꯦ ꯉꯥꯁꯦ ꯑꯩꯈꯣꯏꯒꯤ ꯁ꯭ꯋꯥꯏꯗꯗꯤ ꯀꯥꯡꯖꯥꯕꯤꯅ ꯑꯥ ꯂꯩꯕꯗꯣ ꯈꯪꯕ꯭ꯔꯥ ꯀꯥꯡꯖꯥꯕꯤꯅ ꯀꯥꯡ ꯑꯃ ꯂꯩꯕꯅꯦ
ꯑꯥ
ꯏꯁꯤꯡ ꯐꯠꯇꯕ ꯇꯨꯝꯕꯗ ꯀꯥꯡ ꯆꯥꯅꯕꯅꯤ ꯀꯥꯏꯅ ꯑꯗꯣ ꯑꯩꯈꯣꯏꯔꯣꯝ ꯑꯗꯨꯗꯤ ꯊꯥꯏꯅ ꯇꯨꯔꯦꯟꯗ ꯏꯟꯊꯤꯅ ꯐꯖꯅ ꯇꯨꯔꯦꯟꯗꯣ ꯃꯣꯠꯁꯤꯟꯗ꯭ꯔꯤꯉꯩꯗꯗꯤ ꯑꯗꯨꯒꯤ ꯉꯥꯗꯨ ꯆꯥꯅꯩꯑꯕ ꯍꯥꯏꯗꯤ ꯃꯃꯤꯡꯗꯣ ꯃꯩꯊꯥꯟꯕꯤ ꯀꯧꯋꯦꯕ ꯉꯥꯗꯣ
ꯎꯝ
ꯎꯠꯇꯨꯞ ꯀꯗꯀꯔꯝꯕ ꯎꯠꯇ ꯃꯥꯂꯅ ꯃꯥꯀꯠꯇ ꯑꯉꯧꯕ ꯃꯩꯒꯤ ꯇꯥꯏꯞꯇ ꯑꯃ ꯊꯥꯍꯟꯥꯟꯕꯅꯦꯕꯀꯣ ꯑꯗꯨ ꯉꯥꯗꯣ ꯉꯥꯏꯗꯣꯏꯅꯦꯕ ꯑꯩꯅ ꯉꯥꯗꯤ ꯅꯥꯏꯔ ꯅꯥꯏꯔꯒ ꯃꯣꯏꯖꯦ ꯑꯅꯤꯍꯨꯝ ꯑꯅꯤꯍꯨꯝ ꯀꯥꯈꯠꯂꯛꯇꯣꯏꯅꯦ
ꯎꯝ
ꯏꯁꯤꯡꯒꯤ ꯃꯊꯛ ꯊꯪꯕ ꯁꯔꯨꯛꯁꯤꯗ ꯏꯔꯣꯏꯔ ꯏꯔꯣꯏꯔ ꯂꯥꯛꯇꯣꯏꯅꯦꯕꯀꯣ
ꯎꯝ
ꯑꯩꯅ ꯉꯥꯗꯣ ꯏꯟꯗ ꯐꯥꯔꯦ ꯑꯗꯨꯗꯨꯒ ꯉꯧꯔꯒ ꯆꯥꯕ ꯊꯣꯡꯉꯦ ꯆꯥꯕ ꯃꯌꯥꯝ ꯇꯧꯋꯦ ꯌꯥꯝ ꯌꯥꯝ ꯐꯥꯅꯔꯝꯃꯦ ꯑꯗꯒꯤ ꯀꯣꯡꯒ꯭ꯔꯦꯡꯒꯁꯦ ꯌꯥꯝ ꯇꯥꯔꯝꯃꯤꯗ ꯇꯨꯔꯦꯟ ꯃꯄꯥꯟꯗ
ꯎꯝ ꯆꯤꯆꯦ ꯍꯣꯏꯔꯣꯝ ꯑꯗꯣꯝꯗꯗꯤ ꯄꯥꯠ ꯌꯥꯝ ꯂꯩꯕ꯭ꯔꯥ
ꯄꯥꯠꯅꯦ ꯑꯅꯤ ꯂꯩꯔꯤꯁꯦ ꯑꯗꯣ ꯄꯥꯠ ꯑꯅꯤ ꯍꯥꯏꯇꯥꯔꯦ ꯄꯥꯠ ꯑꯆꯧꯕ ꯑꯅꯤ ꯂꯩꯌꯦ
ꯑꯩ ꯑꯝꯇ ꯂꯥꯛꯇ꯭ꯔꯤ ꯑꯗꯣꯝ
ꯀꯈꯣꯏ ꯑꯣ
ꯀꯣꯏꯔꯛꯀꯦ ꯅꯣꯡꯃ
ꯅꯣꯡꯃ ꯂꯩꯔꯤ ꯀꯩ ꯋꯥꯗꯦ
ꯎ
ꯊꯕꯛ ꯆꯤꯟꯅꯈꯤꯕꯗ ꯈꯣꯠꯄꯗ ꯑꯣ ꯍꯌꯦꯡ ꯋꯥꯏ ꯂꯨꯍꯣꯡ ꯈꯣꯡꯗꯣꯡꯕꯗ ꯂꯥꯛꯑꯣ ꯊꯕꯛ ꯊꯧꯔꯝ ꯊꯣꯛꯄꯗ ꯎꯝ ꯑꯗꯣ ꯏꯟ ꯁꯣꯟꯕꯗꯣ ꯅꯨꯡꯉꯥꯏ ꯍꯥꯏꯕ ꯑꯗꯨꯝ ꯃꯪꯗꯒꯁꯦ ꯄꯨꯡꯁꯣꯟꯗ ꯁꯣꯟꯍꯖ꯭ꯔꯅꯦ ꯑꯩꯗꯤ
ꯅꯨꯡꯉꯥꯏꯕꯅꯤ ꯁ ꯉꯥ ꯂꯛꯏꯈꯩ ꯍꯔꯥꯎꯋꯦ ꯂꯛꯇ꯭ꯔꯀꯥꯟꯗꯅ ꯃꯥꯊꯥ ꯁꯥꯕ
ꯑꯩꯁꯨ ꯅꯍꯥꯟꯋꯥꯏ ꯑꯩꯈꯣꯏꯕꯣꯛ ꯂꯩꯔꯤꯉꯩꯗꯗꯤ ꯄꯤꯛꯏꯉꯩꯗ ꯌꯥꯝ ꯁꯣꯜꯂꯝꯃꯦ ꯑꯗꯨꯝ ꯅꯣꯡ ꯍꯦꯛ ꯇꯥꯔꯗꯤ ꯑꯩꯅ ꯑꯩꯈꯣꯏ ꯕꯣꯜꯇ ꯏꯟ ꯃꯆꯥ ꯁꯥꯕꯤꯌꯣ ꯁꯥꯕꯤꯌꯣ ꯁꯥꯍꯜꯂꯒ
ꯕꯨꯕꯣꯛ ꯆꯍꯤ ꯀꯌꯥ ꯁꯨꯔꯒ ꯂꯩꯈꯤꯗꯕꯅꯣ
ꯂꯩ ꯆꯍꯤꯁꯦ ꯃꯥꯁꯦ ꯎꯝ ꯃꯧꯗ꯭ꯔꯥꯅꯤꯊꯣꯏ ꯑꯗꯨꯃꯥꯏꯅ ꯑꯗꯨꯗ
ꯑꯩꯒꯤꯗ ꯏꯕꯨ ꯂꯩꯔꯤꯉꯦ ꯃꯔꯤ ꯐꯨꯒ ꯀꯩꯅꯣ ꯁꯨꯔꯝꯃꯅꯤ ꯇꯔꯦꯠ ꯅꯤꯄꯥꯟꯗ ꯁꯨꯔꯝꯃꯅꯤ
ꯎꯝ
ꯃꯨꯗ꯭ꯔꯁꯨꯨꯔꯥꯅꯤ
ꯆꯍꯤ ꯌꯥꯝꯃꯛꯑꯦ
ꯌꯥꯝꯃꯦ
ꯃꯣꯏ ꯁꯣꯟꯖꯜꯂꯛꯄꯁꯤ ꯌꯦꯡꯕ ꯅꯨꯡꯉꯥꯏꯇꯕꯅꯦ
ꯎꯝ ꯅꯨꯡꯉꯥꯏꯇꯦ
ꯃꯇꯝꯅ ꯉꯥꯏꯌꯨ ꯌꯥꯗꯕꯅꯤꯅ ꯖꯔ ꯖꯔ ꯖꯔꯦ ꯆꯍꯤꯗꯤ ꯁꯨꯝ ꯍꯧꯖꯤꯜꯂꯤ
ꯃꯥꯅꯦ ꯉꯔꯥꯡꯗꯤ ꯅꯨꯡꯁꯥ ꯌꯥꯝ ꯁꯥꯕꯅꯤꯀꯣ
ꯁꯥꯏ ꯑꯁ ꯉꯥꯡꯔꯥꯡ ꯁꯥꯏ ꯐꯖꯅ
ꯉꯁꯤꯗꯤ ꯅꯣꯡ ꯇꯥꯕꯅꯤꯅ ꯈꯔ ꯏꯪꯒꯅꯤ
ꯎꯝ ꯉꯔꯥꯡ ꯁꯥꯔꯤꯉꯩ ꯃꯊꯛꯇꯨꯗ ꯑꯃꯨꯛ ꯏꯃꯥꯟꯅꯕꯤꯅ ꯀꯩꯊꯦꯜ ꯀꯣꯏꯔꯨꯁꯦꯅ ꯀꯣꯏꯔꯨꯏ
ꯀꯩꯊꯦꯜꯗ
ꯎꯝ
ꯀꯩꯀꯩ ꯄꯣꯠ ꯂꯩꯗꯔꯛꯑꯕ
ꯑꯩ ꯐꯨꯔꯤꯠ ꯑꯃ ꯂꯩꯔꯒ ꯂꯥꯛꯑꯦ ꯑꯗꯨꯒ ꯐꯨꯔꯤꯠ ꯑꯗꯨꯅ ꯂꯦꯡꯖꯨꯝꯗꯣ ꯈꯤꯇꯪ ꯐꯜꯂꯝꯃꯦ ꯑꯗꯨꯒꯤ ꯇꯥꯏꯁꯟꯗ꯭ꯔꯗꯤ ꯌꯥꯔꯔꯣꯏ
ꯎꯝ ꯂꯤꯠꯂꯒ ꯌꯦꯡꯉꯒ ꯃꯣꯏꯒꯤ ꯑꯃ ꯑꯆꯥ ꯑꯗ ꯌꯦꯡꯉꯒ ꯑꯄꯥꯝ ꯑꯄꯥꯝꯗ ꯌꯦꯡꯉ ꯃꯤꯡꯖꯡꯒ ꯊꯝꯕ ꯀꯥꯒ ꯊꯝꯕꯗꯣ ꯐꯥꯏꯅꯀꯣ ꯑꯗꯣ ꯑꯩꯁꯨꯅꯦ ꯄꯥꯝꯃꯦꯅ ꯂꯩꯔꯒ ꯂꯥꯛꯑꯒꯅꯦ ꯁꯤꯌꯥꯎꯔꯥꯒꯥꯝ ꯌꯨꯝ ꯌꯧꯔꯛꯑꯀꯥꯟꯗ ꯑꯃꯨꯛ ꯂꯤꯠꯄꯗ ꯄꯥꯝꯂꯝꯗꯕꯒ ꯌꯥꯎꯗ꯭ꯔꯣ
ꯌꯥꯎꯋꯦ ꯑꯗꯨ ꯑꯗꯨꯝ ꯇꯧꯔꯤꯕ ꯑꯩꯒꯤ ꯍꯩꯅꯕꯤ ꯍꯩꯅꯕꯤ ꯑꯣꯏ ꯂꯩꯔꯕꯅꯤ ꯑꯗꯨꯒꯨꯝꯕ ꯇꯧꯕꯁꯤꯃ
ꯎꯝ
ꯑꯗꯩꯗꯤ ꯌꯦꯡꯕꯗꯗꯤ ꯑꯗꯨꯝ ꯃꯩ ꯃꯉꯥꯜꯗꯨꯗ ꯌꯦꯡꯕꯗ ꯀꯩꯗꯧꯕꯗ ꯐꯖꯕ ꯑꯗꯨꯝ ꯃꯥꯜꯂꯒ ꯌꯨꯝ ꯌꯧꯔꯛ ꯀꯥꯟꯗꯅ ꯑꯃꯥ ꯑꯣꯏꯔꯝꯕꯗꯩ ꯂꯤꯁꯜꯂꯀꯥꯟꯗ ꯆꯥꯟꯅꯔꯝꯗꯕꯒꯨꯝꯕ ꯇꯧꯕꯗꯣ
ꯍꯣꯏ ꯇꯧꯕꯅꯦ ꯇꯧꯕꯅꯦ ꯑꯗꯨ ꯐꯨꯔꯤꯠ ꯑꯃ ꯂꯩꯔꯦ ꯑꯗꯨꯗꯨꯒ ꯄꯥꯝꯃꯛꯇꯗꯅ ꯑꯃꯨ ꯍꯜꯂꯦ ꯌꯥꯝ ꯍꯥꯏꯅ ꯑꯉꯥꯡ ꯑꯣꯏꯔꯤꯀꯥꯟꯗꯁꯨ ꯐ꯭ꯔꯣꯛ ꯑꯃ ꯂꯤꯠꯂꯒ ꯌꯦꯡꯉꯦ ꯐꯖꯔꯦ ꯑꯗꯨꯗꯨꯒ ꯌꯨꯝ ꯌꯧꯔꯒ ꯌꯦꯡꯉꯀꯥꯟꯗ ꯑꯩ ꯁꯛꯁꯤꯒ ꯆꯥꯟꯅꯔꯝꯗ꯭ꯔꯦ ꯑꯩꯅ ꯑꯗꯨꯝ ꯄꯤꯊꯣꯛꯈ꯭ꯔꯦ ꯃꯤꯉꯣꯟꯗ ꯑꯣꯏꯅ ꯍꯟꯕꯁꯨ ꯌꯥꯗꯗꯅ ꯑꯍꯟꯕꯗ ꯊꯕꯛ ꯆꯠꯇꯣꯏꯅꯦ ꯏꯃꯥꯟꯅꯕꯤꯒ ꯊꯕꯛ ꯏꯃꯥꯟꯅꯕꯤ ꯕꯤꯒꯤꯅꯦ ꯊꯕꯛ ꯑꯃ ꯆꯠꯃꯤꯟꯅꯁꯦꯅ ꯍꯥꯏꯅꯕ ꯑꯗꯨ
ꯆꯥꯛ ꯆꯥꯔꯕ
ꯌꯥ ꯊꯣꯡꯗ꯭ꯔꯤꯗ ꯎꯝ ꯑꯩ ꯅꯨꯡꯇꯤꯒꯤ ꯄꯨꯡ ꯅꯤꯄꯥꯟ ꯆꯥꯛ ꯂꯃꯅꯤ ꯅꯤꯄꯟꯃꯈꯥꯏꯇꯥꯔꯗꯤ ꯄꯨꯛ ꯃꯅꯨꯡꯗꯒꯤ ꯆꯥꯛꯄꯤꯌꯣ ꯆꯥꯛꯄꯤꯌꯣ ꯍꯥꯏꯔꯛꯑꯅꯤ ꯑꯗꯩꯗꯤ ꯑꯩꯅ ꯊꯣꯡꯕ ꯍꯧꯔꯅꯤ ꯏꯇꯣꯝꯇꯅꯤꯅꯅꯦ ꯀꯨꯏꯗꯦꯕ
ꯍꯣꯏ
ꯑꯗꯨ
ꯑꯩꯈꯣꯏꯁꯨ ꯊꯣꯡꯒꯦꯅ ꯇꯧꯕꯅꯦ ꯃꯩ ꯃꯨꯠꯈ꯭ꯔꯦ ꯆꯥꯛ ꯊꯣꯡꯕ ꯃꯩ ꯂꯥꯛꯑꯒ ꯑꯣꯏꯅ ꯊꯣꯡꯉꯅꯤ
ꯎꯝ ꯃꯩꯗ ꯊꯣꯡꯅꯕꯗꯨꯗ ꯊꯣꯡꯗꯣꯏꯔꯥ
ꯎ ꯃꯥꯁꯨ ꯆꯪꯉꯛꯇ꯭ꯔꯤꯕꯅꯤꯅ ꯃꯥ ꯏꯟꯖꯥꯡ ꯌꯣꯟꯕ ꯊꯣꯛꯑꯦꯕ ꯑꯌꯨꯛꯇ ꯅꯨꯡꯊꯤꯟ ꯎꯝ
ꯃꯥꯅꯦ ꯃꯁꯤꯡ
ꯎꯝ
ꯎꯝ ꯐꯩꯌꯦ ꯑꯗꯨꯗꯤ ꯃꯥꯗꯤ ꯂꯂꯣꯟꯕꯤꯗꯒꯤ ꯂꯩꯕ꯭ꯔꫭ
ꯑꯥ ꯄꯣꯠ ꯊꯥꯕ ꯂꯥꯛꯑꯦ ꯃꯤꯅ ꯒꯥꯔꯤꯗ
ꯐꯕꯅꯦ ꯑꯗꫭ
ꯄꯨꯡ ꯈꯔ ꯊꯦꯡꯅ ꯊꯦꯡꯅ ꯆꯪꯉꯛꯑꯦ ꯄꯨꯡ ꯇꯔꯥꯃꯥꯊꯣꯏ ꯃꯈꯥꯏ ꯑꯗꯥꯏꯗꯒꯨꯝꯕ ꯑꯗꯨꯅ ꯆꯥꯛ ꯊꯦꯡꯉꯦ ꯑꯩꯈꯣꯏꯗꯤ ꯑꯗꯨꯝ
ꯎꯝ ꯐꯩꯌꯦ ꯃꯔꯝ ꯃꯣꯛꯄꯤ ꯏꯅꯥꯎꯅꯨꯄꯤ ꯂꯩꯔꯤꯁꯦ
ꯎꯝ
ꯎꯝ ꯆꯥꯛ ꯏꯁꯤꯡ ꯐꯖꯅ ꯍꯣꯠꯅꯗꯅ ꯃꯃꯥꯒꯤ ꯃꯇꯦꯡ ꯄꯥꯡꯉꯣ ꯐꯖꯅ ꯑꯐꯕ ꯃꯤꯅꯤꯗꯣ ꯅꯪꯅ ꯇꯧꯔꯤ ꯊꯕꯛꯇꯣ ꯇꯣ ꯑꯐꯕ ꯃꯤꯅꯤ ꯍꯥꯏꯕ ꯇꯥꯏꯅꯦ ꯇꯨꯡꯕꯗꯤ ꯍꯧꯗꯦ ꯍꯧꯒꯠꯅꯤꯡꯗꯦ ꯍꯥꯏꯕ ꯄꯨꯡ ꯇꯔꯦꯠꯇꯅꯦ ꯍꯧꯒꯠꯂꯤꯁꯤ ꯉꯁꯤꯗꯤ ꯅꯣꯡꯒ ꯇꯥꯁꯜꯂꯦ
ꯎꯝ ꯃꯤꯀꯞ ꯊꯣꯛꯄ ꯉꯝꯗꯕꯅꯤ ꯍꯦꯛꯇ
ꯎꯝ ꯑꯌꯨꯛꯇ ꯑꯉꯥꯡ ꯂꯥꯏꯔꯤꯛ ꯇꯥꯈ꯭ꯔꯗꯤꯅꯦ ꯉꯟꯅ ꯍꯧꯒꯠꯂꯦꯕꯀꯣ ꯇꯥꯛꯇ꯭ꯔꯕ ꯊꯕꯛ ꯂꯩꯇ꯭ꯔꯕ
ꯎꯝ ꯑꯉꯥꯡ ꯀꯌꯥ ꯇꯥꯛꯏꯅꯣ
ꯅꯨꯡꯗꯥꯡꯗ ꯑꯉꯥꯡ ꯌꯥꯝꯗ꯭ꯔꯦꯗ ꯑꯅꯤ ꯑꯍꯨꯝ ꯈꯛꯇꯪ ꯇꯥꯛꯄꯅꯤ ꯑꯌꯨꯛꯇ ꯇꯥꯛꯇꯦ ꯃꯣꯏ ꯄꯩꯈꯥ ꯃꯌꯥ ꯌꯧꯔꯛꯑꯀꯥꯟꯗꯕꯨꯗꯤ ꯑꯌꯨꯛꯇ ꯇꯥꯛꯄ
ꯎꯝ ꯑꯩꯒꯤꯁꯨ ꯑꯉꯥꯡ ꯃꯔꯤꯒꯨꯝꯕ ꯇꯥꯛꯏ
ꯐꯩꯌꯦ ꯐꯩꯌꯦ ꯇꯨꯃꯤꯟꯅ ꯂꯩꯊꯣꯛꯗꯕꯤꯗꯅꯦ ꯀꯔꯝ ꯇꯧꯕꯅꯣ ꯈꯪꯕꯅꯤ
ꯂꯝ ꯍꯦꯟꯕꯅꯁꯨ ꯂꯣꯏꯔꯕ ꯈꯔ ꯀꯩꯅꯣ ꯇꯧꯔꯛꯄꯒꯤ ꯆꯥꯎꯈꯜꯂꯛꯄ ꯎꯝ
ꯑꯉꯥꯡꯅ ꯆꯥꯗꯧꯔꯕꯅꯦ ꯍꯧꯖꯤꯛꯇꯤ
ꯎꯝ
ꯑ ꯑꯃꯨꯛ ꯑꯃꯨꯛꯇꯤ ꯄꯨꯟꯕ ꯌꯥꯕꯅꯦ ꯑꯗꯣ ꯁꯪꯅꯗꯕ ꯅꯣꯡꯃꯥꯏꯖꯤꯡ ꯅꯨꯃꯤꯠ ꯅꯠꯇ꯭ꯔꯗꯤ ꯁꯪꯅꯗꯕ
ꯍꯣꯏ ꯑꯃꯅ ꯁꯪꯀꯥꯟꯗ ꯑꯃꯅ ꯑꯃꯨꯛ ꯁꯪꯗ ꯇꯧꯕꯅꯤꯅ
ꯑꯩꯕꯨꯗꯤ ꯈꯪꯉꯦꯀꯣ ꯁꯪꯉꯦ ꯍꯥꯏꯕꯗꯤ ꯅꯨꯡꯃꯥꯏꯖꯤꯡ ꯅꯠꯇ꯭ꯔꯁꯨ ꯑꯗꯨꯝ ꯀ꯭ꯂꯥꯁ ꯆꯠꯇꯕ ꯅꯨꯃꯤꯠꯇꯗꯤ ꯑꯗꯨꯝ ꯁꯪꯉꯦꯕ ꯄꯨꯟꯁꯦ ꯍꯥꯏꯔꯤꯕ ꯏꯃꯥꯟꯅꯕꯤ ꯑꯇꯩꯗꯨꯗꯤ ꯑꯗꯨꯝ ꯃꫭꯏꯗꯤ ꯅꯨꯡꯃꯥꯏꯖꯤꯡ ꯉꯠꯇꯗꯤ ꯁꯪꯗꯦꯗꯣ ꯊꯕꯛ ꯏꯪꯈꯥꯡ ꯆꯦꯠꯅꯕꯅꯤꯅ
ꯌꯥꯗ꯭ꯔꯦꯗ ꯅꯨꯡꯇꯤꯒꯤ ꯎꯅꯔꯝꯃꯒ ꯑꯗꯨꯝ ꯂꯥꯞꯊꯣꯛꯅꯈꯒ꯭ꯔꯗꯤ ꯍꯦꯛꯇ ꯄꯥꯛ ꯄꯥꯛ ꯎꯅꯒꯦ ꯐꯪꯗꯦ